ꯐꯥꯏꯚ ꯁꯨꯔꯦꯕꯀꯣ ꯑꯗꯨꯒꯅꯦ ꯃꯣꯏꯁꯦ ꯇꯤꯛ ꯈꯣꯠꯂꯛꯇꯦ ꯍꯥꯏꯕꯗꯨꯗꯨꯒꯅꯦ ꯒꯥꯔꯤꯗꯣ
ꯑꯩ ꯔꯖ
ꯍꯥ
ꯑꯩ ꯅ ꯆꯤꯡꯖꯑꯅ ꯇꯥ
ꯁꯨꯃꯥꯏꯅ ꯊꯣꯛꯑ ꯂꯩꯔꯦ ꯍꯥꯏꯕ
ꯀꯃꯥꯏꯅꯅꯠꯅ ꯊꯔꯛꯑꯣ ꯀꯃꯥꯏ ꯊꯣꯛ ꯀꯈꯤꯕ
ꯊꯥꯔꯛꯀꯦꯣꯨꯀꯣ
ꯀꯃꯔꯅ
ꯑ
ꯎ ꯎ
ꯊꯥꯒ ꯑꯃꯅꯤꯅꯤ ꯑꯣꯅꯦ ꯁꯤꯕꯨꯣ ꯅꯉ ꯊꯦ ꯍꯥ ꯑꯁꯨꯃꯥꯏꯅ ꯂꯩꯌꯦꯕ ꯑꯩꯒꯤꯗꯣ ꯇꯤꯛ ꯑꯅꯤ ꯈꯣꯠꯄꯗꯣ ꯈꯣꯠꯇꯦꯕ
ꯌꯥꯝꯅꯗ ꯋꯥꯅꯤ
ꯉꯔꯥꯡꯗꯨꯗꯤ ꯁꯨꯃꯥꯏꯅ ꯇꯧꯔꯛꯏꯁꯦ
ꯀꯩꯅꯣ ꯑꯗꯨꯗꯤ ꯃꯈꯥꯗ ꯁꯤ ꯅꯝꯕꯔꯦꯁꯇ꯭ꯔꯦꯁꯟ ꯇꯧꯕ ꯅꯝꯕꯔꯅ ꯁꯤ ꯅꯝꯕꯔ ꯑꯗꯨꯝ ꯍꯥꯞꯇꯣꯏꯅꯦ ꯁꯤ ꯌꯥꯏ ꯀꯅꯣ
ꯅꯠꯇꯕ ꯑꯁꯤꯁꯦ ꯃꯣꯏꯅ ꯐꯥꯏꯚ ꯃꯉꯥꯔꯛ ꯇꯧ ꯍꯥꯏꯗꯅ ꯃꯉꯥꯔꯛꯇ ꯇꯧꯔꯤꯗꯅ ꯑꯗꯨꯗꯨꯒꯅꯦ ꯇꯤꯛ ꯈꯣꯠꯄꯗꯣ ꯈꯣꯠꯂꯀꯗꯧꯅꯦ ꯍꯥꯏꯕ ꯑꯗꯨꯗꯨꯒ ꯇꯤꯛꯇꯣ ꯈꯣꯠꯇ꯭ꯔꯦ ꯑꯗꯨꯗꯨꯒꯅꯦ